ꯇꯥꯌꯦ ꯍꯤꯞꯂꯒ ꯂꯌꯦ
ꯅꯨꯡꯉꯥꯏꯀꯣ ꯃꯤ ꯃꯆꯥꯗꯤ
ꯏꯁ ꯅꯨꯡꯉꯥꯏꯇꯦ ꯅꯪꯅ ꯍꯦꯜꯂꯦ ꯅꯨꯡꯉꯥꯏꯕ
ꯑꯩꯁꯨ ꯅꯨꯡꯉꯥꯏꯇꯦ
ꯑꯩꯁꯨ ꯅꯨꯡꯉꯥꯏꯇꯦ
ꯅꯨꯡꯉꯥꯏꯌꯦ ꯃꯤ ꯃꯆꯥꯗꯤ ꯅꯨꯡꯉꯥꯏꯔꯦꯀꯣ
ꯑꯣꯏ ꯏꯁ ꯅꯣꯛꯅꯤꯡ
ꯇꯨꯝꯕꯥ ꯍꯤꯞꯄꯥ ꯆꯥꯕꯥ ꯅꯨꯡꯉꯥꯏ ꯅꯨꯡꯉꯥꯏ ꯑꯗꯨꯝ ꯌꯥꯏ
ꯅꯪꯁꯨꯅꯦ
ꯑꯩꯗꯤ ꯅꯨꯡꯉꯥꯏ ꯔꯛꯅꯤꯅꯥ
ꯆꯥꯔꯒ ꯇꯨꯝꯔꯒ
ꯑꯩꯗꯤ ꯅꯨꯇꯤꯒꯤ ꯂꯎ ꯆꯜꯂꯦꯅ ꯇꯨꯝꯕ ꯆꯥꯕ ꯐꯪꯗꯦ ꯍꯧꯖꯤꯛꯀꯥꯟ
ꯑꯗꯨꯒꯤꯅꯦ ꯑꯁꯤꯗ ꯂꯥꯛꯑꯣ ꯁꯤ ꯁꯣꯝꯗ ꯂꯥꯛꯑꯣ ꯍꯥꯏꯔꯒ ꯅꯪ ꯇꯟꯕꯒꯤ
ꯑꯩꯗꯨ ꯏꯃꯥꯕꯨ ꯅꯨꯡꯁꯤꯡꯕ ꯑꯗꯨꯒꯤ
ꯑꯩꯁꯨ ꯅꯪꯕꯨ ꯅꯨꯡꯁꯤꯕꯒꯤ ꯍꯥꯏꯕꯅꯤ
ꯇꯠ ꯊꯕꯛ ꯂꯣꯏꯔꯦ ꯑꯣ ꯊꯕꯛ ꯑꯌꯥꯝꯕ ꯂꯣꯏꯔꯀꯥꯟꯗ ꯂꯥꯛꯀꯅꯤ
ꯎꯪ ꯂꯥꯛꯑꯣ ꯂꯥꯛꯑꯣ ꯊꯕꯛ ꯂꯣꯏꯕ ꯀꯥꯟꯗ
ꯍꯣꯏ ꯊꯕꯛꯇꯣ ꯈꯔ ꯌꯥꯝꯗ꯭ꯔꯦ ꯍꯥꯏꯕ ꯀꯥꯟꯗ ꯂꯥꯛꯀꯦ ꯏꯃꯥꯁꯨ ꯃꯊꯟꯗꯅꯤꯅꯀꯣ ꯅꯨꯡꯁꯤꯕ ꯑꯗꯨꯁꯨ ꯃꯤ ꯑꯩꯁꯨ ꯍꯩꯇ꯭ꯔꯁꯨ ꯈꯔ ꯁꯤꯌꯔ ꯇꯧꯒꯦ ꯍꯥꯏꯅ ꯂꯩꯕꯤꯡꯂꯥ
ꯇꯥꯗꯦ
ꯑꯣ ꯑꯩꯗꯤ ꯇꯜꯂꯦ ꯑꯩꯗꯤ ꯇꯜꯂꯦ ꯂꯧ ꯆꯠꯄ
ꯅꯪꯗꯤ ꯑꯉꯥꯡꯅꯤꯅꯥ ꯑꯗꯨꯒ ꯑꯟꯗ꯭ꯔꯁꯇꯦꯟꯗꯤꯡ ꯑꯃ ꯐꯥꯎ ꯂꯩꯔꯣꯢ ꯈꯔ ꯑꯍꯟ ꯑꯣꯢꯕ ꯀꯥꯟꯗ ꯈꯪꯉꯅꯤ
ꯎꯝ ꯑꯍꯟ ꯑꯣꯏꯔꯁꯨ ꯑꯩꯗꯤ ꯆꯠꯅꯤꯡꯗꯦ
ꯑ ꯑꯗꯨꯗꯤ ꯇꯣꯂꯣꯞ ꯆꯥꯕ ꯅꯨꯄꯥꯗ ꯌꯨꯝ ꯄꯥꯜꯂꯨꯀꯣ
ꯎꯝ ꯇꯣꯂꯣꯞ ꯆꯥꯗ꯭ꯔꯁꯨ ꯑꯩꯗꯤ ꯂꯧꯗꯤ ꯆꯠꯂꯔꯣꯏ
ꯎꯝ ꯆꯠꯂꯗꯤ ꯃꯊꯨꯟꯗ ꯑꯩꯅ ꯀꯧꯒꯅꯤ
ꯈꯨꯟꯗ ꯂꯨꯍꯣꯡꯂꯗꯤꯀꯣ ꯈꯨꯟꯗ ꯂꯩꯔꯣꯢ ꯑꯇꯣꯞꯄꯗ ꯂꯩꯒꯅꯤ
ꯂꯩꯔꯣ ꯂꯩꯌꯣ ꯆꯠꯀꯦ ꯍꯥꯏꯌꯨꯅ
ꯎꯝ ꯂꯧꯗꯤ
ꯂꯧ ꯆꯠꯅꯤꯡꯉꯦ ꯑꯗꯨ ꯀꯗꯥꯢ ꯆꯠꯀꯦ ꯍꯥꯢꯕꯅꯣ ꯍꯥꯢꯕꯅꯤ
ꯎꯝ ꯑꯗꯨꯝ ꯊꯕꯛ ꯍꯥꯏꯕꯗꯤ ꯂꯧꯅꯠꯇꯕ ꯑꯇꯣꯞꯄ ꯊꯕꯛ ꯇꯧꯔꯒ ꯋꯥꯁꯨ ꯋꯥꯗꯕ
ꯍꯥ ꯒꯔꯤ ꯂꯩ
ꯑꯁ ꯑ ꯑꯁꯤ ꯑꯁꯤꯒꯨꯝꯕ ꯊꯕꯛ ꯇꯧꯅꯤꯡꯉꯦ ꯂꯧ ꯆꯠꯂꯒ ꯋꯥꯔꯒ ꯇꯜꯂꯦꯕ ꯇꯧꯕꯁꯨ ꯍꯩꯇꯦ ꯑꯗꯨꯒꯤꯅꯤ
ꯇꯧꯔꯗꯤ ꯍꯥꯏꯒꯅꯤꯅꯦ ꯊꯕꯛ ꯇꯧꯔꯗꯤ ꯍꯩꯒꯅꯤ ꯈꯪꯗꯦ ꯈꯪꯗꯦ ꯍꯥꯏꯔꯒ ꯇꯧꯗ꯭ꯔꯗꯤ ꯀꯔꯝꯃꯥꯏꯅ ꯈꯪꯒꯅꯤ
ꯈꯪꯗꯦ ꯈꯪꯗꯦ ꯁꯨꯃꯥꯏꯅ ꯇꯧꯔꯒ ꯂꯩꯌꯦ
ꯑꯗꯨꯗꯤ ꯌꯥꯔꯣꯏꯅꯦ ꯈꯪꯗꯦ ꯈꯪꯗꯦ ꯍꯥꯏꯔ ꯂꯩꯔꯗꯤ ꯈꯪꯉꯣꯏ ꯈꯪꯗ꯭ꯔꯗꯤ ꯗꯨꯝ ꯈꯪꯗ꯭ꯔꯁꯨ ꯑꯗꯨꯝ ꯁꯨꯔꯗꯤ ꯈꯪꯕꯅꯦ
ꯑꯗꯨ ꯑꯣꯏꯔꯁꯨ
ꯅꯪ ꯍꯥꯟꯅ ꯇꯧꯔꯣ ꯅꯪꯗꯤ ꯍꯥꯟꯅ ꯂꯨꯍꯣꯡꯒꯅꯤ ꯑꯗꯨꯒꯤ ꯑꯩ ꯃꯇꯝ ꯌꯥꯝ ꯂꯩ
ꯑꯩꯁꯨꯀꯣ ꯇꯧꯕ ꯉꯝꯗꯦ
ꯑꯩꯗꯤ ꯃꯇꯥꯝ ꯌꯥꯝ ꯂꯩꯌꯦ
ꯎꯝ
ꯉꯝꯗꯦ ꯂꯨꯍꯣꯡꯗꯕ ꯃꯤꯠ ꯂꯥꯛꯑꯦ
ꯂꯥꯛꯇꯦ ꯗꯤ
ꯅꯪꯒꯤ ꯅꯨꯄꯥꯁꯨ ꯌꯥꯝ ꯕꯤꯖꯤ ꯇꯧꯏꯀꯣ
ꯍꯣꯏ
ꯀꯣ ꯇꯧꯔꯥ ꯑꯣ ꯍꯥꯏꯔꯛꯀꯟꯗ ꯃ ꯅꯪꯗꯦ ꯅꯪꯗꯦ ꯍꯥꯏꯔ
ꯑꯦꯉꯣꯟꯗ ꯐꯥꯎ ꯇꯧꯛꯇꯦꯅꯦ
ꯑꯗꯨꯗꯤ ꯑꯩꯉꯣꯟꯗꯗꯤ ꯑꯂꯥꯏ ꯂꯥꯁ ꯌꯦꯟꯁꯅꯕ ꯅꯨꯄꯥꯁꯤꯗꯤ ꯁꯪꯗꯦ ꯀꯣꯜ ꯇꯧꯅꯕ
ꯎꯝ ꯑꯨꯄꯥꯏ ꯂꯩꯇꯦ
ꯎꯝ ꯑꯩꯒꯤ ꯅꯨꯄꯥ ꯁꯨꯃꯥꯏꯅ ꯇꯧꯔꯗꯤ ꯑꯩꯗꯤ ꯌꯥꯔꯔꯣꯏ
ꯀꯔꯤꯒꯤ ꯒꯦꯝ ꯁꯟꯅꯔꯒ ꯀꯣ ꯇꯧꯅꯕꯁꯨ ꯁꯪꯗꯦ ꯍꯥꯏꯔꯗꯤ ꯈꯨꯄꯥꯛꯅꯤ
ꯎꯝ
ꯑꯩꯒꯤ ꯅꯨꯄꯥꯗꯤ ꯒꯦꯝ ꯁꯤꯁꯅꯥꯗꯦ
ꯌꯥꯝ ꯐꯩꯀꯣ
ꯎꯝ ꯌꯥꯝ ꯐꯕꯅꯦ ꯅꯪꯒꯤ ꯅꯨꯄꯥꯁꯨ ꯌꯥꯝ ꯐꯩꯌꯦ ꯁꯛꯁꯨ ꯌꯥꯝ ꯐꯖꯩꯌꯦ ꯅꯪꯅ ꯍꯥꯏꯔꯒ
ꯃꯥ ꯌꯥ ꯍꯥꯏ
ꯑꯦꯌꯦꯔꯨꯝ ꯃꯥꯂꯦ ꯍꯥꯏꯕ
ꯈꯣꯡꯗꯔꯣꯝ
ꯏꯗ꯭ꯔꯣꯝ
ꯎꯝ
ꯑꯩ ꯍꯥꯏꯕꯤꯒꯦ ꯃꯉꯣꯟꯗ ꯑꯩ ꯍꯥꯏꯕꯤꯒꯦ
ꯑꯩꯉꯣꯟꯗ ꯁꯥꯥꯎꯔꯛꯀꯅꯤ ꯑꯃꯨꯀ ꯍꯥꯏꯒꯅꯨ
ꯎꯝ ꯍꯥꯏꯕꯤꯌꯦ
ꯍ ꯎꯝ
ꯅꯪꯕꯅꯤ ꯈꯠꯅꯔꯒ ꯇꯧꯔꯕꯣ ꯑꯩꯗꯤ ꯈꯪꯗꯦ
ꯈꯟꯅꯗ꯭ꯔꯦ ꯆꯤꯡꯒ ꯂꯣꯏꯅꯃꯛ ꯅꯥꯈ꯭ꯔꯦ ꯈꯟꯕꯗ
ꯈꯥꯟꯕꯁꯦ ꯁꯥ ꯍꯛꯆꯥꯡ ꯐꯥꯏ ꯍꯥꯏ ꯈꯥꯠꯅꯔꯣ ꯈꯠꯅꯔꯗꯤꯀꯣ ꯅꯨꯡꯁꯤꯕꯗꯣ ꯍꯦꯂꯦ ꯍꯥꯏꯌꯦ
ꯍꯦꯟꯗꯦ ꯏꯕꯥꯟꯅꯤꯗꯤ ꯑꯃꯐꯥꯎ ꯍꯦꯟꯗꯦ
ꯑꯁ ꯅꯕꯟꯅꯤꯗꯤ ꯐꯖꯅ ꯑꯥ ꯋꯥꯔꯤ ꯁꯥꯟꯅꯕ ꯅꯨꯃꯤꯠ ꯂꯩꯌꯦꯅ ꯑꯩꯈꯣꯏ ꯑꯅꯤꯗꯤ ꯁꯨꯃꯥꯏꯅ ꯇꯧꯗꯦ
ꯋꯥꯔ ꯑꯗꯨꯝ ꯇꯧꯒꯅꯤ
ꯉꯥꯡ ꯑꯣꯏꯕꯗꯤ
ꯍꯥꯥ
ꯑꯉꯥꯡ ꯑꯣꯏꯕꯒꯤꯅꯦ
ꯑꯉꯥꯡ ꯑꯣꯏꯔꯁꯨ ꯎꯝ ꯐꯣꯟ ꯐꯣꯟ ꯇꯧꯔꯛꯂꯀꯥꯟꯗꯀꯣ ꯔꯤꯡ ꯑꯃ ꯑꯅꯤ ꯑꯅꯤꯒꯨꯝꯕ ꯇꯧꯀꯥꯟꯗ ꯄꯥꯏꯈꯠꯇꯗꯤ ꯃꯥ ꯁꯥꯎꯒꯅꯤ
ꯑꯣ
ꯑꯁꯤꯒꯨꯝꯕ ꯅꯨꯄꯥꯁꯤꯗꯤ ꯄꯥꯝꯗꯦ
ꯑꯣ
ꯇꯨꯝꯁꯨ ꯇꯨꯝꯅꯤꯡꯉꯦ
ꯂꯧꯔꯣ ꯑꯅꯤꯃꯛ
ꯀꯔꯤ ꯍꯥꯏꯕ
ꯏꯃ ꯅꯤꯕ
ꯅꯪꯗꯤ ꯇꯨꯝꯅꯤꯡꯗ꯭ꯔꯣ
ꯆꯅꯤꯡꯗꯦ ꯍꯌꯦꯡꯗꯣ ꯑꯩ ꯑꯃꯨꯛ ꯂꯧ
ꯑꯣ
ꯌꯥꯝ ꯋꯥꯔꯤꯔꯤꯅꯦ ꯆꯥꯅꯤꯡꯔꯤꯅꯦ
ꯅꯨꯡꯁꯤꯌꯦ ꯑꯗꯣ ꯎꯄꯥꯏ ꯂꯩꯇꯦ
ꯑꯩꯈꯣꯏꯗꯤ ꯂꯥꯏꯔꯕꯅꯤꯅ ꯆꯠꯇꯔꯗꯤ ꯌꯥꯗ꯭ꯔꯦ
ꯅꯣꯛꯅꯤꯡꯉꯦ ꯅꯪ ꯂꯥꯏꯔꯔꯗꯤ ꯑꯩꯗꯤ
ꯑ ꯆꯥꯛ ꯆꯅꯤꯡꯉꯥꯏ ꯆꯦꯡ ꯂꯩꯇ꯭ꯔꯦ
ꯏꯤꯁ ꯅꯣꯛꯅꯤꯡꯉꯦꯍꯦ
ꯑꯁꯦꯡꯕꯅꯦ
ꯏꯁ ꯅꯣꯏꯅ ꯆꯥꯛ ꯆꯥꯅꯕ ꯂꯩꯗꯦ ꯍꯥꯏꯗꯤ ꯑꯩꯈꯣꯏꯗꯤ ꯂꯩꯇ꯭ꯔꯦ
ꯂꯩꯇ꯭ꯔꯤꯅꯦ ꯊꯥ ꯑꯃꯗ ꯕꯦꯒ ꯑꯅꯤ ꯑꯅꯤ ꯆꯥꯏꯅꯦ
ꯅꯣꯏ ꯑꯅꯤ ꯑꯅꯤ ꯆꯥꯗꯤ ꯑꯩꯈꯣꯏꯗꯤ ꯃꯔꯤ ꯃꯔꯤꯅꯤ
ꯍ
ꯑꯩꯈꯣꯏ ꯍꯥꯏꯕꯗꯤ ꯑꯁꯤꯗ ꯂꯩꯕ ꯅꯠꯇꯕ
ꯃꯊꯛꯇꯔꯣ
ꯎꯝ
ꯌꯥꯝ ꯆꯥꯔꯅꯨ ꯍꯥꯏꯌꯣ
ꯏꯁ ꯌꯥꯝ ꯆꯥꯔꯒ ꯃꯣꯏ ꯆꯥꯎꯈꯠꯅꯕ ꯃꯇꯝꯅꯦ
ꯑꯁ ꯅꯣꯏꯁꯨ ꯑꯗꯣꯀꯣ ꯍꯧꯖꯤꯛ ꯋꯥꯔꯁꯨ ꯏꯪꯈꯠꯂꯛꯑꯒ ꯆꯥꯎꯈꯠꯂꯤꯗꯤꯀꯣ ꯌꯥꯝꯅ ꯅꯨꯡꯉꯥꯏꯒꯅꯤ ꯃꯥꯅ ꯄꯩꯁꯥ ꯄꯨꯔꯛꯀꯅꯤ ꯑꯁ ꯃꯤ ꯑꯣꯏꯕ꯭ꯔꯥ ꯑꯣꯏꯗꯕ꯭ꯔꯥ ꯍꯥꯏꯕꯗꯤ ꯇꯝꯕ ꯉꯝꯗꯦꯅ ꯑꯃꯅ ꯄꯩꯁꯥ ꯇꯥꯜꯂꯛꯀꯅꯤ ꯑꯃꯅꯁꯨ ꯇꯥꯜꯂꯛꯀꯅꯤ ꯑꯃꯅ ꯊꯕꯛ ꯁꯨꯒꯅꯤ ꯑꯗꯨ ꯇꯧꯔꯗꯤ ꯌꯥꯝ ꯂꯥꯏꯅ ꯍꯤꯡꯕ ꯌꯥꯏꯑꯕꯀꯣ
ꯎꯝ ꯗꯨꯀꯥꯟꯗꯗꯤ ꯑꯩꯗꯤ ꯂꯩꯔꯔꯣꯏ
ꯎꯝ ꯈꯨꯟ ꯅꯛꯄꯅꯤꯅ ꯑꯗꯨꯝ ꯂꯥꯛꯄ ꯌꯥꯏꯗ ꯀꯔꯤ
ꯈꯡꯗꯦ
ꯑꯗꯣ ꯑꯩꯈꯣꯏꯒꯤ ꯏꯃꯥꯟ ꯄꯤꯛꯇ꯭ꯔꯨ ꯄꯤꯛꯄꯗꯣ
ꯑꯥ
ꯑꯗꯨꯒ ꯅꯨꯕꯥꯅꯤ ꯆꯞ ꯃꯥꯟꯅꯒꯅꯤꯅꯦ
ꯀꯥꯏ ꯑꯩ ꯅꯣꯛ ꯅꯣꯛꯅꯤꯡꯉꯦꯍꯦ
ꯃꯥꯟꯅꯔꯗꯤ
ꯌꯥꯏ ꯑꯗꯨ
ꯎꯝ ꯇꯞꯅꯤꯡꯉꯦ ꯑꯩꯗꯤ ꯈꯨꯟꯅ ꯂꯩꯅꯤꯡꯉꯦ
ꯀꯔꯤ ꯈꯨꯟꯕꯔꯣ
ꯑꯗꯨ ꯈꯨꯟꯗ ꯍꯥꯏꯕꯗꯤ ꯑꯩ ꯂꯩꯕ ꯃꯐꯝꯗ ꯃꯅ ꯄꯥꯜ ꯑꯩꯗꯕꯒꯤꯅꯦ
ꯁꯤꯦꯁ ꯄꯤꯔꯣ
ꯎ ꯅꯪ ꯄꯤꯕꯗꯣ ꯑꯩ ꯄꯥꯝꯅꯦꯕ
ꯇꯣ ꯇꯥꯖꯔ ꯂꯥꯛꯁ ꯑꯗꯨꯗꯤ ꯄꯥꯥꯗꯧ ꯂꯥꯛꯀ
ꯍꯃ ꯃꯣꯕꯥꯏꯜ ꯔꯣ
ꯎꯝ ꯍꯃꯧ ꯃꯗꯗ
ꯑꯩ
ꯁꯤꯒꯨꯝꯕ ꯍꯣꯃꯣ ꯍꯣꯃꯣ ꯇꯧꯔꯗꯤ ꯀꯅꯥꯅ ꯍꯣꯃꯣ ꯑꯣꯏꯅꯤꯣ
ꯎꯝ ꯃꯟꯅꯠꯇꯦ
ꯃꯥꯒꯤ ꯋꯥꯈꯜꯗꯣ ꯅꯨꯄꯥ ꯊꯣꯛꯇꯦ
ꯂꯤꯛꯄꯁꯤꯅꯀꯣ ꯌꯥꯝ ꯂꯤꯛꯑꯦꯀꯣ ꯑꯗꯨꯣ ꯅꯨꯄꯥꯗꯣ
ꯎꯝ ꯅꯪꯁꯨ ꯈꯪꯕ꯭ꯔꯥ
ꯎꯝ
ꯈꯪꯅꯗꯤ ꯌꯥꯝ ꯐꯩꯌꯦ
ꯈꯪꯔꯗꯤ
ꯍ ꯃꯥ ꯃꯥꯒꯤ ꯃꯆꯦꯗꯣ
ꯎꯝ
ꯃꯥꯂꯝꯝꯃꯤꯁꯦ ꯑꯗꯣ ꯅꯨꯄꯥ ꯑꯃꯗꯣ
ꯎꯝ
ꯑꯗꯨꯝ ꯀꯣꯏꯔꯒ ꯂꯩꯌꯦꯀꯣ ꯅꯨꯄꯥ ꯑꯃ ꯄꯥꯝꯅꯦ ꯅꯨꯄꯥ ꯑꯇꯣꯞꯄꯗ ꯀꯣꯏꯗꯦꯀꯣ
ꯀꯅꯥꯔꯣ
ꯅꯪꯦꯅꯤ ꯅꯝꯕꯅꯝꯕꯗꯨ
ꯏꯃꯥꯟꯅꯕꯤ ꯄꯤꯛꯇꯔꯨ ꯄꯤꯛꯄꯗꯨꯔꯣ
ꯎꯝ
ꯃꯆꯦꯗꯣ
ꯎꯝ
ꯅꯣꯏ ꯅꯍꯥꯟ ꯅꯣꯏꯗ ꯆꯪꯕꯗꯨꯔꯥ
ꯑꯁ ꯅꯠꯇꯦ ꯅꯃꯥꯟꯅꯕꯤꯗꯣ
ꯏꯃꯟꯅꯥꯕꯤ ꯄꯤꯇꯔꯨ ꯄꯤꯛ ꯄꯗꯨꯔꯥ
ꯎꯝ
ꯀꯩ ꯇꯧꯕꯧꯕ
ꯅꯨꯄꯥ ꯑꯃꯗ ꯇꯧꯗꯦꯀꯣ ꯍꯥꯏꯕꯅꯦ
ꯍꯧꯗꯤ ꯇꯧꯗꯤ
ꯎꯝ ꯃꯥꯕꯤꯅ ꯄꯆ ꯁ ꯌꯥꯕꯖꯥꯌꯦꯒꯩꯅꯣ
ꯑꯦ ꯍꯖꯕ꯭ꯔꯅꯦ
ꯐꯖꯩꯌꯦ ꯃꯥꯒꯤ ꯏꯁꯇꯥꯏꯜ ꯃꯥꯒꯤ ꯗ꯭ꯔꯦꯁ
ꯍꯣꯏ ꯗ꯭ꯔꯦꯁꯤꯡꯗꯤꯀꯣ ꯗ꯭ꯔꯦꯁꯤꯡꯗꯤꯀꯣ ꯌꯥꯝ ꯍꯥꯞꯄ ꯍꯩꯕꯅꯦ ꯑꯗꯨ
ꯑꯥ ꯅꯨꯄꯥꯅ ꯗ꯭ꯔꯦꯁꯁꯤꯡ ꯐꯖꯅ ꯍꯥꯞꯄ ꯍꯩꯔꯦ ꯌꯥꯔꯦ
ꯎꯝ ꯗꯔ꯭ꯦꯁꯁꯤꯡ ꯍꯥꯄ ꯍꯩꯕꯅꯦ